ꯑꯣꯣ
ꯍꯜꯂꯣ ꯃꯃꯤ ꯍꯜꯂꯣꯕꯣ
ꯑꯝꯃꯤ ꯍꯂꯦ ꯑꯦ
ꯅꯪ ꯈꯔ ꯆꯥꯛ ꯄꯤꯖꯗꯕꯤꯗ ꯁ꯭ꯀꯨꯜ ꯆꯠꯂꯤꯔꯣ
ꯍꯣꯏꯗ ꯌꯥꯍꯧꯁꯨ ꯉꯟꯕꯗꯣ ꯑꯩꯈꯣꯏ ꯁꯨꯜꯁꯨ ꯉꯟꯁꯨ ꯉꯜꯂꯤꯗꯅ
ꯎꯝ
ꯑꯗꯨ ꯊꯣꯡꯕꯗꯣ ꯌꯥꯍꯧꯗꯁꯨ ꯉꯟꯕꯗꯣ ꯉꯝꯗꯕ ꯑꯗꯨꯗꯨꯒꯤ ꯁꯖꯤꯛꯇꯣ ꯁꯥꯍꯜꯂꯦ ꯑꯗꯨꯒ ꯉꯔꯥꯡꯒꯤ ꯉꯥ ꯊꯣꯡꯕꯁꯦ
ꯎꯝ
ꯀꯩꯗꯧꯔꯤꯅꯣ ꯆꯥꯛ ꯆꯥꯔꯕꯣ
ꯁꯛꯁꯔꯦ
ꯀꯩ ꯌꯦꯟꯖꯥꯡ ꯆꯥꯒꯦ
ꯌꯦꯟ ꯊꯣꯡꯕ ꯅꯣꯏ ꯂꯣꯏ ꯆꯦ ꯇꯨꯡꯉꯕꯣ
ꯑꯩꯈꯣꯢ ꯆꯦ ꯇꯨꯝꯗꯦ ꯀꯩꯅꯣ ꯇꯧꯍꯧꯕꯅꯤ ꯂꯩꯍꯧꯕꯅꯤ ꯑꯗꯨꯝ
ꯀꯛꯊꯠꯂꯣꯏꯗꯕꯅꯤ ꯃꯊꯟ ꯀꯛꯆꯒꯗꯕꯅꯤ ꯅꯪ ꯇꯧꯗꯣ ꯂꯥꯜꯂꯦ
ꯑꯁ ꯍꯥꯏꯔꯛꯀꯅꯨ ꯎ
ꯂꯥꯜꯂꯦ ꯍꯥꯏꯕ ꯑꯗꯣ
ꯍꯣꯏ ꯀꯛꯑ ꯃꯤꯅꯤꯠ ꯇꯔꯥ ꯁꯨꯔꯗꯤ ꯀꯛꯄ ꯌꯥꯕꯅꯦ
ꯌꯥꯗꯦ
ꯈꯪꯗꯦꯗ ꯑꯩꯗꯤ ꯑꯗꯨꯝ ꯀ ꯄꯥꯗꯣꯏꯒꯤꯅꯤ
ꯄꯣꯏꯟ ꯁꯨꯗꯗꯤ ꯀꯩꯅꯣꯗꯣ ꯌꯥꯝꯃꯣꯏꯗꯣꯏꯅꯦ ꯑꯩꯈꯣꯏꯅ ꯄꯥꯝꯃꯤ ꯄꯣꯠꯇꯣ ꯌꯥꯝꯃꯣꯏꯗꯣꯏꯅꯦ
ꯍꯣꯏ
ꯈꯪꯉꯕ꯭ꯔꯥ ꯚꯞ ꯇꯥꯔꯕ꯭ꯔꯥ ꯀꯛ ꯀꯅꯣ ꯍꯥꯏꯅ ꯀꯛꯏꯦ ꯕꯥꯞꯇꯨ ꯅꯥꯎꯔꯣꯝꯗ ꯆꯠꯂꯦ
ꯑ
ꯍꯪ ꯃꯩ ꯁꯥꯒꯠ ꯂꯩ ꯌꯦꯉꯨ ꯀꯩꯗꯧꯔꯒꯦ ꯎꯝ ꯀꯩ ꯌꯦꯟꯖꯥꯡ ꯆꯥꯔꯦꯕ
ꯆꯝꯐꯨꯠꯅꯦ ꯑꯗꯨꯒ ꯀꯥꯡꯉꯧꯒ ꯀꯥꯡꯒꯧꯅꯤꯅ ꯀꯔꯤ ꯀꯥꯡꯒꯧꯅꯣ ꯈꯪꯗꯦꯗ ꯃꯥꯏꯗꯨ ꯁꯦꯕꯣꯠꯂꯣ ꯀꯔꯤ
ꯀ ꯀꯥꯏ ꯈꯃꯤꯅꯣ ꯐꫭꯟꯗꯣ ꯀꯟꯅꯥ ꯄꯥꯏꯒ꯭ꯔꯦ ꯈꯪꯕ꯭ꯔꫭ ꯑꯩꯅ ꯄꯥꯏꯔꯤ ꯐꯣꯟ ꯇꯧꯅꯔꯤ ꯀꯁꯨ ꯐꯗ ꯑ ꯋꯥꯣꯏ
ꯀꯩꯗꯧꯔꯤꯅꯣꯅꯦ ꯖꯤꯇꯥ
ꯍꯥꯡꯆꯤꯠ ꯂꯥꯡꯉꯝꯃꯤ ꯑꯗꯨꯃꯥꯡꯁꯧꯋꯦꯅ ꯑꯉꯥꯡ ꯅꯨꯄꯤꯔꯣ ꯅꯨꯄꯥꯔꯣ
ꯑꯉꯥꯡ ꯅꯨꯄꯥꯅꯦ
ꯎꯝ
ꯍꯥꯟꯅꯁꯨ ꯅꯨꯄꯥ ꯑꯃ ꯂꯩꯔꯦꯗꯅ
ꯎꯝ
ꯍꯟꯇꯛꯀꯤꯁꯤꯁꯨ ꯄꯥꯅꯤ
ꯐꯔꯦꯅꯦ ꯑꯗꯨꯗꯤ
ꯎꯝ ꯃꯣꯏꯗꯤ ꯑꯗꯨꯝ ꯅꯨꯄꯥ ꯑꯃ ꯂꯩꯔꯁꯨ ꯅꯨꯄꯥ ꯑꯗꯨꯝ ꯄꯣꯛꯄ ꯄꯥꯝꯕꯅꯦ ꯃꯥ ꯃꯗꯨ ꯃꯊꯟ ꯑꯣꯏꯕꯒꯤ
ꯑꯣꯝ ꯀꯥ ꯅꯤ ꯒꯤꯚꯦꯠꯌ ꯄꯤꯕ ꯑꯃ ꯂꯩꯗꯥꯏꯅꯦ ꯍꯥ ꯁꯤ ꯆꯥꯟꯗꯤ ꯆꯠꯄꯤ ꯑꯃ ꯄꯨꯔꯒ ꯑꯣꯏ ꯀꯥꯏꯗ ꯂꯩꯗ
ꯎ ꯊ ꯆ ꯊꯁꯤꯡꯒ
ꯁꯥꯇꯤꯁꯤꯡꯁꯤꯔ ꯩꯁꯥꯨꯝꯟ ꯃꯤꯗꯤ ꯁꯨꯝ ꯁꯨꯝ ꯀꯩꯅꯣ ꯇꯧꯋꯔ ꯍꯥꯏ ꯆꯗꯤ ꯇꯅꯤ ꯎ ꯇꯄꯤꯤ ꯂꯝ ꯄꯤꯔꯕꯗ ꯐꯤꯅꯤ ꯐꯤꯞꯇꯤꯟ ꯑꯦꯅꯦ
ꯅꯣꯏꯒꯤꯗꯨꯔꯥ
ꯎꯝ
ꯂꯩꯉꯅꯣ
ꯀꯀꯥ ꯁꯦꯝꯕꯅ ꯉꯁꯥꯏ ꯆꯠꯄꯗ ꯂꯩꯔꯛꯏꯕ ꯂꯩꯕꯤꯔꯛꯏꯕ
ꯎꯝ ꯀꯌꯥ ꯄꯤꯒꯦ ꯀꯥꯏ
ꯇꯔꯥ ꯇꯔꯦꯠ ꯎꯟ
ꯍꯪꯗꯣꯔꯦꯅꯦ
ꯑꯁ ꯑꯩꯥ ꯐꯣꯟ ꯄꯥꯏꯕꯁꯨ ꯅꯨꯡꯉꯥꯏꯇꯕꯗꯨꯕꯨ
ꯑꯦ ꯑꯥꯏꯐꯣꯟ ꯑꯩ ꯅꯨꯡꯉꯥꯏꯇꯦꯌꯦ ꯄꯤꯟꯇꯨ ꯍꯣꯏ ꯑꯩꯈꯣꯏꯗꯗꯤ ꯑꯥꯏꯐꯣꯟꯅꯤꯅꯥ ꯕꯦꯁꯅꯤꯅꯦ
ꯀꯨꯟ ꯃꯉꯥ ꯁꯤꯀꯤ ꯆꯠꯄꯖꯤꯅ ꯈꯪꯖꯥꯔꯦ
ꯀꯦꯃꯦꯔꯥꯁꯨꯦ ꯊꯤꯖꯤꯜꯂꯛꯑꯅꯤ
ꯊ ꯎꯝ ꯄꯤꯡꯖꯥꯎ ꯄꯨꯍꯟꯂꯛꯎꯔꯣ ꯃꯁꯛ ꯌꯦꯡꯅꯤꯡꯗꯕ꯭ꯔꯥ ꯑ ꯍꯝ ꯍꯝ ꯎꯝ ꯅ ꯃꯥꯗꯤ ꯇꯨꯡꯈ꯭ꯔꯕꯣ
ꯇꯨꯡꯈ꯭ꯔꯕ ꯈꯪꯗꯦ ꯑꯩꯈꯣꯏꯆꯦ ꯏꯕꯥꯅꯤꯗꯤ ꯃꯄꯥꯟ ꯂꯩ
ꯎꯝ ꯑꯩꯈꯣꯏꯁꯨ ꯃꯄꯥꯟꯗ ꯂꯩꯌꯦ
ꯑꯁ ꯀꯗꯥꯏꯗꯒꯤ ꯁꯥꯏ ꯍꯥꯏꯕ ꯑꯩꯈꯣꯏ ꯌꯨꯝꯗꯣ ꯀꯗꯥꯏꯗꯒꯤ
ꯇꯥꯕ꯭ꯔꯥ ꯄꯥꯎ ꯑꯃ ꯇꯝꯕꯤꯒꯦ
ꯑꯥ ꯇꯝꯕꯤꯌꯨ
ꯄꯤꯡꯖꯥꯎꯗꯣ ꯂꯥꯏꯔꯤꯛ ꯀꯟꯅ ꯄꯥꯔꯤꯌꯦ
ꯑꯁ
ꯑꯩꯅ ꯁꯪꯉꯤꯅꯦ ꯍꯥꯏꯕ
ꯍꯃꯥ ꯑꯩ ꯑꯩ ꯊꯝꯍꯧꯔꯁꯤꯔ ꯈꯪꯗꯦꯗ ꯑꯩ ꯏꯀꯥꯏꯁꯜꯂꯛꯑꯦ
ꯊꯥꯖꯕ꯭ꯔꯣ ꯅꯪ
ꯑꯩ ꯏꯀꯥꯏꯁꯜꯂꯛꯑꯦ
ꯑꯗꯨ ꯒꯨꯠꯅꯥꯏꯠꯇꫭ ꯁꯪꯇꫭꯛꯑꯣ ꯂꯥꯏꯔꯤꯛ ꯃꯌꯥꯝꯗꯣ ꯂꯣꯏ ꯐꯥꯛꯇꯣꯛꯑꯦ ꯀꯣꯂꯣꯖꯦ ꯀꯨꯟꯊ꯭ꯔꯥ ꯃꯨꯛ ꯌꯥꯡꯈꯩꯃꯨꯛ ꯁꯨꯔꯝꯗꯧ ꯃꯥꯂꯦ ꯃꯥꯏꯁꯦ
ꯑꯥ
ꯑꯗꯨ ꯂꯣꯏ ꯊꯝꯃꯦ ꯑꯗꯨꯒꯅꯦ ꯂꯥꯏꯔꯤꯛꯇꯨꯒ ꯕꯣꯏꯗꯨꯒ ꯃꯥꯡꯗ ꯊꯝꯃꯦ ꯑꯗꯨꯒ ꯐꯣꯟ ꯑꯃ ꯃꯦꯠꯂꯒꯅꯤ ꯄꯥꯔꯤꯅꯦ ꯍꯥꯏꯕ
ꯑꯥ
ꯂꯥꯏꯔꯤꯛ ꯄꯥ ꯌꯥꯝ ꯀꯜꯂꯦ ꯍꯥꯏꯕ
ꯑꯥ
ꯀꯤꯗ꯭ꯔꯥ ꯇꯥꯕꯗ ꯑꯉꯛꯄꯒꯤ ꯃꯥꯁꯛꯅꯦ ꯃꯤꯗꯤ ꯑꯗꯨꯃꯥꯏꯅ ꯃ꯭ꯥꯔꯛ ꯇꯧꯔꯒ ꯂꯥꯏꯔꯤꯛ ꯄꯥꯕꯗꯣ
ꯑꯁ ꯑꯩ ꯉꯁꯤꯗꯤ ꯄꯥꯗ꯭ꯔꯦ ꯅꯍꯥꯟꯒꯩꯗꯤ ꯍꯣꯃꯥꯛ ꯑꯗꯨꯝ ꯇꯧꯕꯅꯦ ꯑꯗꯣ ꯉꯁꯤꯁꯦ ꯇꯧꯗ꯭ꯔꯦ
ꯃꯣꯏꯒꯤ ꯗꯥ ꯑꯥꯔꯕꯥꯠꯇꯣ ꯖꯒꯣꯏ ꯁꯥꯕ ꯇꯣꯛꯏꯗꯣ ꯖꯒꯣꯏꯒꯤ ꯄꯩꯁꯥ ꯌꯥꯝ ꯌꯥꯝꯃꯦꯅ ꯇꯣꯛꯏꯅꯦ ꯑꯗꯨꯅ ꯃꯣꯏ ꯃꯥꯃꯥ ꯍꯥꯏꯔꯛꯏꯕ ꯂꯤꯁꯤꯡ ꯑꯃ ꯆꯅꯤꯄꯥꯜꯅꯤ ꯍꯥꯏꯌꯦꯌꯦ ꯑꯗꯨꯒꯤ ꯇꯣꯛꯍꯜꯂꯤꯅꯦꯌꯦ ꯄꯩꯁꯥ ꯌꯥꯝ ꯄꯥꯏꯗꯦꯅ ꯑꯗꯨꯒ ꯑꯩꯅ ꯄꯤꯟꯇꯨꯗ ꯄꯥꯕꯗꯣ ꯄꯛꯆꯩ ꯍꯥꯏꯔꯒꯅ ꯃꯕꯥꯅꯤ ꯃꯆꯤꯟ ꯃꯅꯥꯎ ꯃꯥꯜꯂꯦ ꯍꯥꯏꯔꯒ ꯑꯩꯅꯗꯤ ꯐꯖꯩ ꯍꯥꯏꯔꯒ ꯇꯣꯛꯍꯜꯂꯦꯅ ꯍꯥꯏꯕ
ꯑꯥ
ꯑꯗꯨꯒ ꯑꯥ ꯄꯤꯡꯆꯤꯗꯨ ꯃꯤꯅꯥ ꯖꯥꯒꯣꯏ ꯁꯥꯕꯗ ꯃꯁꯛ ꯐꯖꯕ ꯑꯃ ꯌꯥꯎꯋꯦ ꯑꯗꯨ ꯅꯪ ꯅꯆꯥꯅꯨꯄꯤ ꯑꯣꯏ ꯂꯩꯔꯃꯦꯒ ꯍꯥꯏꯔꯛꯏ ꯑꯗꯨꯗꯣ ꯅꯪ ꯃꯆꯥꯅꯨꯄꯥꯒ ꯄꯥꯔꯝꯃꯗꯤ ꯀꯃꯥꯏꯅ ꯇꯧꯅꯤꯅ ꯍꯥꯏꯕ ꯑꯩꯅ
ꯑꯥ
ꯑꯗꯨ ꯍꯥꯏꯅ ꯁꯨꯝ ꯅꯣꯡꯃꯩ ꯑꯣꯏꯅ ꯄꯥꯍꯜꯂꯖꯤ ꯅꯥꯎꯕꯒꯔꯥ ꯑꯣꯏꯅ ꯄꯛꯆꯥꯅꯤ ꯅꯥꯎꯕꯒ ꯑꯣꯏꯅ ꯄꯥꯏꯍꯜꯂꯖꯤꯒ ꯍꯥꯏꯔꯤꯄꯣꯠꯅꯤ
ꯅꯥꯎꯕꯗꯣ ꯍꯟꯗꯛꯇꯣ ꯃꯥꯗꯣ ꯌꯥꯗꯤ ꯌꯥꯖꯔꯕꯅꯤ ꯁꯥꯕꯒꯤꯗꯣ ꯑꯗꯨꯒ ꯀꯩꯅꯣ ꯇꯧꯕ ꯇꯨꯏꯁꯟ ꯆꯠꯄꯗꯣ ꯑꯗꯨꯒꯤ ꯌꯥꯗꯕ ꯑꯩꯅ ꯍꯧꯔꯝꯃꯕꯅꯦ ꯃꯥ ꯌꯥꯗꯤ ꯌꯥ ꯍꯧꯔꯝꯕꯅꯦꯕ ꯌꯥꯗꯤ ꯌꯥꯅꯤꯡꯉꯕꯅꯦꯕ ꯃꯁꯥꯅꯕꯨꯗꯤ ꯁꯥꯅꯤꯡꯗꯦ ꯍꯥꯏꯖꯕ ꯑꯗꫭꯏꯖꯨ ꯈꯨꯍꯥꯏ ꯈꯨꯍꯥꯏꯗꯣ
ꯃꯣꯏꯒꯤ ꯄꯥꯀꯤꯡꯒꯤꯗꯨꯗ ꯌꯥꯎꯒꯦ ꯍꯥꯏ ꯍꯥꯏꯌꯦ
ꯅꯥꯎꯕꯥꯔꯣ ꯃꯥꯒꯤ ꯅꯦꯅꯥꯎꯕꯤ ꯍꯟꯗ꯭ꯔꯤꯕ
ꯃꯃꯥꯅ ꯄꯩꯁꯥ ꯄꯥꯏꯗꯦꯅ ꯌꯥꯎꯍꯟꯗ꯭ꯔꯤꯅꯤꯌꯦ ꯑꯗꯨꯒꯅꯦ ꯄꯥꯀꯤꯡꯒꯤ ꯑꯗꯨ ꯑꯣꯏꯗꯤ ꯌꯥꯎꯍꯜꯂꯝꯃꯁꯨ ꯐꯗꯕ ꯑꯩꯗꯤ ꯌꯥꯝ ꯅꯨꯡꯉꯥꯏ ꯂꯩꯔꯝꯃꯦ ꯖꯒꫭꯏꯗꯨꯒ ꯍꯥꯏ
ꯑꯁ
ꯑꯩꯅ ꯄꯤꯡꯇꯨ ꯍꯣꯏꯒꯤ ꯖꯒꯣꯏꯗꯤ ꯌꯦꯡꯗ꯭ꯔꯣ ꯍꯥꯏꯕ ꯍꯥꯎꯕ ꯍꯥꯎ ꯆꫭꯡꯃꯟꯗꯅ ꯍꯥꯎꯌꯦꯡꯅꯤꯡꯗꯦꯅ ꯐꯝꯃꯤꯉꯩꯗ ꯃꯣꯏꯒꯤꯅꯦ ꯈꯪꯗꯗꯅ ꯑꯗꯨꯝ ꯌꯦꯍꯧꯗ꯭ꯔꯦꯌꯦ ꯃꯣꯏꯒꯤ ꯅꯦꯅꯥꯎꯒꯤ ꯃꯆꯦ ꯑꯃ ꯏꯆꯟꯗꫭ ꯈꯨꯅꯧ ꯂꯩꯕꯗꯣ ꯑꯗꯨꯗꯨꯒꯤ ꯃꯃꯧ ꯅꯨꯄꯤ ꯃꯁꯛ ꯐꯖꯕꯤ ꯑꯃ ꯂꯩꯕꯗꯣ ꯈꯪꯕ꯭ꯔꯥ
ꯎꯝ
ꯑꯗꯨꯅꯅꯦ ꯑꯩꯉꯣꯟꯗ ꯅꯦꯅꯦ ꯖꯥꯒꯣꯏ ꯁꯥꯒꯥꯅꯨ ꯅꯨꯄꯤ ꯃꯁꯛ ꯐꯖꯕ ꯑꯃ ꯌꯥꯎꯋꯦ ꯅ ꯇꯧꯔꯒ ꯅꯪ ꯃꯆꯥꯅꯨꯄꯤꯅꯦ ꯍꯥꯏꯌꯦꯅ ꯍꯥꯏꯔꯛꯏꯕ ꯍꯥꯏꯁꯦ
ꯑꯥ
ꯇꯥꯅꯤꯡꯗꯦꯍꯦ ꯑꯗꯨꯅꯦ ꯑꯗꯨ ꯑꯩꯅ ꯅꯦꯅꯥꯎꯗ ꯍꯥꯏꯖꯤꯟꯕ ꯑꯗꯨꯃꯥꯏ ꯍꯥꯏꯔꯛꯏ ꯑꯗꯨꯒ ꯅꯆꯥ ꯅꯨꯨꯄꯥꯒ ꯄꯥꯍꯟꯒꯗꯕꯗꯣ ꯅꯪꯅ ꯄꯥꯍꯟꯗꯦꯅ ꯍꯥꯏꯕꯤꯕ ꯑꯩꯅ ꯑꯗꯣ ꯃꯥ ꯑꯁ ꯑꯗꯨ ꯑꯁ ꯅꯣꯡꯃꯩ ꯑꯣꯏꯅ ꯇꯧꯔꯗꯤ ꯑꯩꯈꯣꯏꯒꯤ ꯅꯥꯎꯕꯒ ꯑꯣꯏꯅ ꯄꯛꯆꯅꯤ ꯏꯅꯥꯎꯕꯒ ꯑꯣꯏꯅ ꯄꯍꯜꯂꯖꯤꯒ ꯍꯥꯏꯔꯦ ꯅꯣꯏ ꯅꯣꯡꯃꯩꯁꯨ ꯑꯣꯔꯗꯔ ꯂꯩ
ꯅꯤꯅꯦ ꯆꯥꯛ ꯌꯥꯎꯍꯧꯗꯕ ꯑꯗꯨ ꯃꯣꯏ ꯃꯥꯡꯖꯕꯅꯤ
ꯃꯣꯏ ꯃꯥꯡꯖꯗ꯭ꯥꯔ ꯑꯗꯣ ꯍꯣꯏꯗ ꯅꯣꯡꯃꯩꯁꯨ ꯅꯣꯏꯁꯦ ꯖꯒꯣꯏ ꯁꯥꯗ ꯌꯥꯔꯔꯣꯏ ꯑꯗꯨ ꯅꯣꯡꯃꯩꯅꯦ ꯁꯥꯏꯔꯔꯣꯏꯒꯦ ꯈꯜꯂꯤꯗꯣ
ꯑꯩꯗꯤ ꯑꯗꯨꯝ ꯁꯥꯒꯦꯅ ꯈꯟꯕꯒꯨꯝꯂꯥꯛꯀꯨꯝ
ꯅꫭꯡꯃꯩꯒꯤ ꯑꯣꯗꯔ ꯀꯩꯅꯣ ꯅꯨꯄꯤꯑꯃ ꯊꯧꯔꯤ ꯌꯥꯜꯂꯦ ꯍꯥꯏꯗꯨꯕꫭ ꯃꯧꯅꯦ ꯊꯤꯕꯤꯒꯤꯗꯤ ꯀꯩꯅꯣ ꯌꯥꯝ ꯎꯝ ꯊꯤꯔꯝꯒꯅꯤ ꯐꯪꯗꯕ ꯑꯣꯏꯔꯝꯅꯤ ꯒꯨꯠ ꯅꯥꯏꯠ ꯑꯃꯅꯦ ꯑꯩꯈꯣꯏꯒꯤ ꯀꯨꯂꯝꯃꯤꯗ ꯀꯨꯟ ꯄꯤꯕ ꯑꯃ ꯌꯣꯟꯕꯅꯦꯕꯀꯣ
ꯑꯥ
ꯒꯨꯗ ꯅꯥꯏꯠꯀꯤ ꯑꯗꯨꯃꯥꯏꯅꯗꯤ ꯑꯗꯨꯝ ꯄꯥꯛꯇꯣꯏꯕ ꯑꯗꯨꯨꯒ ꯌꯨꯡꯉꯨ ꯌꯨꯡꯗꯣꯏꯕ ꯑ ꯑꯗꯨꯏꯗꯨ ꯅꯣꯏ ꯊꯥꯔꯕ
ꯗꯨꯛꯀꯤ ꯇꯥꯏꯞꯇꯔꫭ
ꯗꯨꯛꯀꯤ ꯇꯥꯏꯞꯇ ꯗꯨꯃꯥꯏ ꯌꯨꯡꯗꯨꯏꯕ ꯆꯩꯕꯨꯗꯤ ꯄꯥꯟꯗꯦꯕ ꯑꯗꯨꯏꯗꯣ ꯃꯣꯏꯒꯤ ꯏꯁꯇꯦꯟ ꯑꯃ ꯌꯥꯎꯔꯑꯦꯕꯀꯣ ꯑꯗꯨꯗ ꯑꯗꯨꯝ ꯌꯨꯡꯕ ꯌꯥꯏꯕ ꯃꯈꯦꯠꯇ ꯌꯨꯡꯉꯁꯨ ꯑꯗꯨꯝ ꯌꯥꯏꯌꯦꯕꯀꯣ ꯀꯣ ꯀꯥꯡꯖꯦ ꯄꯨꯞ ꯄꯨꯞ ꯀꯦꯟꯖꯥꯠꯅꯤ ꯑꯁꯤꯃꯅ ꯊꯥꯡꯒꯗꯤꯁꯨ ꯃꯪꯒꯣꯟ ꯐꯝꯂꯁꯨ ꯈꯣꯠꯂꯁꯨ ꯅꯨꯡꯉꯥꯏꯌꯦꯕ
ꯑꯝ ꯑꯗꯨꯗꯤ ꯑꯗꯨ ꯑꯣꯏꯅ ꯑꯩꯈꯣꯏꯔꯣ ꯑꯈꯣꯏ ꯌꯨꯝ ꯃꯅꯨꯡꯗꯤ ꯌꯥꯝ ꯄꯥꯏꯕ ꯑꯣꯏꯗꯤ ꯊꯥꯗꯦ ꯑꯗꯨꯅ ꯆꯥꯛꯁꯪꯗꯕꯨꯗꯤ ꯊꯥꯏ
ꯎꯝ ꯆꯛꯁꯪꯗꯗꯤ ꯈꯔ ꯄꯥꯏꯕ꯭ꯔꯥ
ꯎꯝ
ꯅꯃꯥ ꯀꯔꯝꯀꯥꯟꯗ ꯍꯜꯂꯛꯀꯦ
ꯉꯁꯥꯏ ꯅꯨꯡꯊꯤꯟ ꯑꯩꯅ ꯁ꯭ꯀꯨꯜ ꯍꯜꯂꯛꯄ ꯑꯗꯨ ꯍꯜꯂꯛꯑꯀꯥꯟꯗ ꯍꯜꯂꯛꯑꯦ ꯈꯥꯔ ꯊꯦꯡꯅꯥ ꯑꯗꯨꯝ ꯍꯜꯂꯛꯏꯗ
ꯎꯝ ꯃꯣꯏ ꯌꯥꯝ ꯅꯨꯡꯉꯥꯏꯈꯤꯕ ꯋꯥꯅꯤꯅꯦ ꯃꯥꯆ ꯂꯥꯏꯔꯤꯛ ꯇꯝꯃꯤ ꯈꯣꯠꯂꯤꯒꯥ ꯈꯪꯗꯕꯤꯗ
ꯍꯂꯛꯑꯦ ꯑꯗꯨꯝ
ꯆꯥꯛꯇꯤ ꯀꯅꯥꯅ ꯊꯣꯡꯉꯝꯒꯦ ꯅꯥꯄꯥꯅ ꯊꯣꯡꯉꯝꯕ꯭ꯔꯣ
ꯑꯈꯣꯏ ꯕꯥꯕꯥꯅꯔ ꯈꯪꯗꯦ ꯗꯥꯗꯥꯅ ꯊꯣꯡꯉꯦ ꯍꯥꯏꯕ ꯀꯩꯅꯣ ꯍꯥꯏꯕꯅꯤ ꯏꯟꯖꯥꯡꯑ ꯊꯣꯡꯗꯦꯗ ꯃꯣꯏ ꯃꯔꯧ ꯈꯨꯨꯇꯟ ꯑꯃꯅꯤ
ꯀꯩꯒ ꯆꯥꯏꯕ
ꯈꯪꯗꯦꯕꫭ ꯑꯩꯈꯣꯏ ꯑꯟꯇꯤ ꯍꫭꯏꯗ ꯗꯤ ꯂꯩ ꯑꯩ ꯆꯔꯥ ꯑꯩ ꯆꯥꯔꯥ ꯋꯥꯟ ꯋꯥꯟꯗꯦ ꯉꯁꯤ
ꯀꯩꯒꯤ ꯆꯥꯛ ꯏꯟꯖꯥꯡ ꯂꯩꯇꯥꯗꯅ
ꯅꯠꯇꯦ ꯆꯥꯛꯇꯨ ꯆꯥꯅꯤꯡꯗꯕꯗꯨꯒꯤ
ꯌꯥꯎꯕꯅꯤ ꯎꯝ ꯃꯍꯤꯛꯁꯤꯅ ꯆꯗꯨꯝ ꯆꯗꯨꯝ ꯆꯥꯎꯈꯩ ꯆꯠꯂꯨ ꯍꯩꯊꯔꯃꯦ ꯍꯨꯏꯅꯤ ꯀꯥꯏꯅ ꯊꯪꯅꯕꯒꯤ ꯍꯨꯏ ꯑꯃ ꯂꯩꯌꯦ ꯑꯗꯨꯒꯅꯦ ꯃꯌꯨꯝꯗ ꯂ ꯃꯌꯨꯝꯗ ꯀꯨꯟꯗꯦꯕ ꯑꯩꯈꯣꯏꯗ ꯀꯨꯜꯂꯒꯅꯦ
ꯎꯝ
ꯃꯍꯤꯛ ꯃꯄꯤ-ꯃꯄꯤ ꯈꯨꯕꯤꯃꯨꯛ ꯆꯥꯎꯕꯗꯣ ꯐꯂꯥꯡꯗ ꯃꯔꯤ-ꯃꯔꯤ ꯆꯥꯗꯣꯏꯕ ꯅꯨꯡꯁꯤꯔꯤꯕ ꯍꯥꯏꯕꯅꯤꯗ
ꯍꯨꯏꯒꯤ ꯃꯣꯠꯄ꯭ꯔꯣ
ꯃꯣꯠꯇꯦ ꯕꯥꯔꯥ ꯕꯥꯔꯥ ꯄꯠꯂꯦ ꯅꯝꯊꯤꯕꯅ ꯉꯥꯎꯋꯤ ꯊꯩꯅ ꯉꯝꯗꯦ
ꯑꯁ
ꯃꯌꯨꯝꯗ ꯀꯨꯟꯗꯦ ꯑꯗꯒꯤ ꯑꯈꯣꯏ ꯃꯥꯡꯒꯣꯟꯗ ꯑꯃꯨꯛ ꯀꯨꯟꯖꯤꯟꯂꯝꯃꯅꯤ ꯃꯤꯒꯤ ꯃꯥꯡꯒꯣꯟ ꯐꯖꯕꯁꯤꯗ ꯃꯆꯨꯝ ꯃꯔꯥꯡ ꯑꯣꯔꯣ ꯇꯥꯒꯩ ꯇꯩꯁꯜꯂꯝꯃꯅꯤ
ꯎꯝ ꯃꯥꯡꯒꯣꯟ ꯑꯍꯟꯕ ꯐꯖꯕꯗꯨꯗ
ꯃꯥꯡꯒꫭꯟ ꯑꯍꯟꯕ ꯐꯖꯕꯁꯤꯗ ꯑꯊꯤꯕꯗ ꯑꯣꯏꯗꯤ ꯐꯩꯗꯅ ꯐꯖꯕꯁꯤꯗ ꯑꯗꯨꯒ ꯃꯥꯡꯒꯣꯟꯗ ꯀꯨꯟꯗ꯭ꯔꯦ ꯍꯧꯖꯤꯛ ꯁꯨꯃꯥꯡ ꯐꯖꯔꯝꯅꯤꯅ ꯁꯨꯃꯥꯡꯗ ꯑꯃꯨꯛ ꯀꯨꯟꯂꯦ ꯃꯥꯖꯦ ꯑꯗꯒꯤ ꯑꯃꯨꯛ ꯑꯈꯣꯏ ꯌꯦꯡꯒꯣꯟ ꯐꯖꯥꯕ ꯄꯥꯔꯦꯡ ꯂꯦꯡꯕꯗꯣ ꯑꯗꯨꯏ ꯃꯈꯥꯗ ꯑꯃꯨꯛ ꯀꯨꯜꯂꯤ ꯑꯗꯨꯒ ꯃꯍꯤꯛꯇꯣ ꯊꯥꯗꯔꯝꯗ꯭ꯔꯗꯤ ꯐꯥꯕ ꯃꯊꯨꯟꯖꯤ ꯄꯠꯄꯒꯤ ꯃꯆꯨꯝ ꯑꯣ ꯇꯥꯏ ꯍꯥꯏꯕ ꯃꯥꯅꯝꯅ ꯊꯩꯅ ꯉꯝꯗꯦ ꯃꯌꯨꯝꯗꯩꯖꯨ ꯇꯥꯜꯂꯛꯄꯤ ꯑꯩꯈꯣꯏꯗꯩꯖꯨ ꯇꯥꯜꯂꯛꯄꯤ ꯉꯥꯎꯔꯕꯅꯦꯕ ꯃꯥꯖꯨ
ꯃꯥ ꯃꯤꯔꯥꯏꯕꯤꯔꯦ ꯁꯤꯖꯥꯒꯤꯕꯅ ꯐꯥꯔꯦꯗ
ꯁꯤꯖꯒꯦꯔꯣ ꯍꯥꯏꯔꯕꯅꯦ ꯃꯄꯨꯅ ꯄꯨ ꯕꯣꯔꯥꯗ ꯍꯟꯖꯤꯜꯂꯒ ꯇꯨꯔꯦꯟ ꯊꯥꯗꯧꯆꯣꯒ ꯍꯥꯏꯔꯕꯅꯦꯕ
ꯑꯥ
ꯁꯤꯗꯕꯗꯣ ꯎꯝ
ꯍꯥꯅꯨꯔꯥꯕ꯭ꯔꯣ
ꯍꯟꯅꯨꯔꯤꯔꯥ ꯍꯟꯅꯨꯗ꯭ꯔꯤꯔꯥ ꯌꯥꯝ ꯍꯟꯅꯨꯕꯗꯤ ꯅꯠꯇꯦꯗ ꯑꯗꯩꯖꯨ ꯄꯨꯝꯃꯥꯕꯅꯤꯅ ꯌꯥꯗ꯭ꯔꯥꯕ ꯃꯊꯨꯡꯗ ꯄꯨꯝꯃꯥꯕꯅꯤꯅ
ꯎꯝ
ꯍ ꯍ ꯉꯟ ꯄꯨꯡ ꯀꯌꯥꯗ ꯍꯧꯒꯠꯂꯤ ꯉꯁꯥꯏ
ꯃꯉꯥꯒ ꯃꯤꯅꯤꯠ ꯀꯨꯟ ꯑꯗꯥꯏꯗ ꯍꯧꯒꯠꯂꯝꯅꯤ
ꯑꯗꯨꯗꯤ ꯌꯥꯝ ꯉꯜꯂꯤ ꯂꯦꯝ ꯊꯦꯡꯅ
ꯇꯨꯝꯕꯗꯤ ꯌꯥꯗꯤꯌꯦ ꯄꯨꯡ ꯑꯍꯨꯝ ꯃꯈꯥꯏꯗ ꯑꯃꯨꯛ ꯃꯤꯀꯞ ꯊꯣꯛ ꯑꯗꯩꯗꯤ ꯃꯔꯤꯒꯤꯗ ꯑꯃꯨꯛ ꯊꯣꯛꯑꯒ ꯑꯗꯨꯃꯥꯏꯅ ꯇꯧꯋꯦ
ꯑꯍꯨꯝ ꯃꯈꯥꯏꯗꯒꯤ ꯑꯍꯨꯝ ꯃꯈꯥꯏꯗ ꯍꯧꯒꯠꯂꯛꯏꯗꯤ
ꯑꯗꯨꯅꯦ ꯑꯗꯨꯃꯥꯏꯅ ꯇꯧꯋꯦꯕ
ꯑꯍꯨꯝ ꯃꯈꯥꯏꯗ ꯃꯦꯀꯞ ꯊꯣꯛꯂꯛꯄꯗꯒꯤꯅꯦ ꯃꯄꯥꯟ ꯊꯣꯛꯎꯕꯗꯒꯤꯅꯦ